ꯑ ꯇꯌꯦꯌꯦ ꯅꯨꯡꯉꯥꯏꯔꯤꯕꯣ
ꯅꯨꯡꯥꯏꯔꯦ
ꯇꯥꯔꯅꯣ
ꯅꯨꯡꯉꯥꯏꯔꯤꯗ ꯅꯨꯡꯉꯥꯏꯨꯔꯤꯌꯦ ꯍꯥꯏ ꯑꯣ ꯀꯗ ꯅꯅꯤꯡ ꯃꯥꯔ ꯌꯥ ꯅꯣꯛꯅꯤꯡꯕ ꯑꯗꯨꯒꯤꯅꯦ
ꯅꯧ ꯑꯦ ꯁꯨꯝ ꯐꯝꯃꯨꯒꯗ
ꯑꯁ ꯅꯪꯒꯤ ꯅꯪꯒꯤ ꯅꯪꯒꯤ ꯃꯈꯣꯟꯜꯗꯨꯁꯨ ꯑꯦꯂꯦꯟꯒꯤ ꯃꯈꯣꯟꯜ ꯈꯔ ꯃꯥꯟꯕꯒꯨꯝ ꯇꯧꯋꯦꯅꯦ
ꯑꯦꯂꯤꯟꯒꯤ ꯃꯀꯣꯟ
ꯑꯣ ꯍꯥ
ꯍꯂꯣ ꯑꯦꯂꯦꯟꯒꯤ ꯃꯈꯨꯛ ꯐꯣꯟ ꯃꯥꯜꯂꯦꯕ
ꯍꯣꯏ ꯉꯁꯥꯏꯗꯣ ꯈꯔ ꯂꯦꯡꯉꯤ ꯃꯈꯣꯟ ꯇꯥꯕ ꯑꯗꯨꯒꯤ ꯑ ꯇ
ꯅꯪ ꯑꯦꯂꯦꯟꯒꯤ ꯃꯈꯣꯡ ꯇꯥꯈ꯭ꯔꯕ꯭ꯔꯥ
ꯑꯦꯂꯦꯟꯗꯣ ꯑꯩꯒꯤ ꯃꯔꯨꯞꯅꯦ ꯅꯪ ꯈꯪꯗꯕ꯭ꯔꯥ
ꯑꯁ ꯌꯦꯗ ꯑꯗꯨꯗꯤ
ꯑꯗꯨ ꯀ ꯀꯩꯅꯣ ꯀ ꯀꯩꯅꯣ ꯀꯔꯤꯒꯤ ꯄ꯭ꯔꯥ ꯀꯔꯤ ꯊꯕꯛ ꯇꯧꯔꯒ ꯂꯩꯕ꯭ꯔꯥ
ꯑꯩꯈꯣꯏꯗꯤ ꯊꯕꯥ ꯈꯇꯅꯤꯅꯦꯉꯣ ꯇꯧꯗ꯭ꯔꯗꯤ ꯍꯤꯡꯕ ꯌꯥꯔꯣꯏ
ꯅꯪꯁꯦ ꯅꯨꯄꯥꯔ ꯅꯨꯄꯥꯔ ꯏ ꯄꯔ ꯌꯥꯈꯣ ꯅꯪꯁꯦ ꯅꯨꯄꯥꯔ ꯑꯉꯥꯡ ꯂꯩꯕ꯭ꯔꯥ
ꯑꯦ ꯑꯉꯥꯡ ꯇꯔꯥ ꯄꯣꯛ ꯑꯉꯥꯡ ꯇꯔꯥ ꯂꯩꯈ꯭ꯔꯦ ꯑꯩꯗꯤ
ꯁꯤ ꯅ ꯅꯪ ꯈꯣꯟꯖꯦꯜ ꯇꯥꯕꯗ ꯌꯥꯝ ꯑꯍꯟ ꯃꯥꯟꯕ ꯑꯣꯏꯕꯀꯣ ꯑꯗꯨꯒꯤꯒꯦꯁꯤꯔ ꯇꯨ ꯀꯅꯤ ꯗ ꯍꯥꯡꯕꯤꯕꯒꯤ ꯁꯥꯎꯕꯤꯒꯅꯨ ꯅꯨꯄꯥ ꯕꯦꯆꯤꯂꯔ ꯑꯣꯏꯔꯗꯤ ꯌꯥꯝ ꯐꯩꯌꯦ ꯍꯥꯏꯕꯗꯤ ꯁꯨꯝ ꯃꯥꯡꯕꯅꯤꯅꯀꯣ ꯅꯨꯄꯥ ꯍꯥꯏꯕꯗꯤ ꯑꯉꯥꯡ ꯃꯆꯥ ꯂꯩꯕ ꯅꯨ ꯂꯨꯄꯥ ꯑꯉꯥꯡ ꯃꯆꯥ ꯂꯩꯕꯗ ꯋꯥꯄ ꯉꯥꯡ ꯉꯥꯡꯉꯗꯤ ꯅꯨꯡꯉꯥꯏꯇꯦꯅ ꯑꯩꯈꯣꯏꯁꯨ ꯑꯗꯨꯒꯤꯅꯤꯗ
ꯀꯩꯁꯨ ꯀꯥꯏꯗꯗ ꯎꯝ ꯀꯩꯁꯨ ꯀꯥꯏꯗꯗ ꯑꯉꯥꯡ ꯇꯔꯥ ꯂꯩꯗꯤꯦꯈ꯭ꯔꯦ ꯑꯗꯨ ꯑꯣꯏꯔꯁꯨ ꯍꯥꯏꯣꯏꯗꯤ ꯑꯗꯨꯝ ꯐ꯭ꯔꯦꯡ ꯑꯣꯏꯅ ꯋꯥꯡꯉ ꯁꯥꯕ ꯌꯥꯏꯔꯦ
ꯍꯣꯏ ꯍꯣꯏ ꯑꯗꯨ ꯑꯗꯨꯅꯤꯗ ꯍꯥꯏꯕꯗꯤ ꯍꯥꯟꯅ ꯈꯪꯂꯉꯒ ꯋꯥꯔꯤ ꯁ ꯑ ꯅꯨꯡꯉꯥꯏꯗꯅ ꯃꯤꯒꯤ ꯁ ꯗꯤꯃꯦꯟ ꯁꯣꯛꯅꯤꯡꯉꯥꯏ ꯋꯥ ꯍꯩꯕꯒꯨꯝꯕ ꯇꯧꯕꯗꯤ ꯅꯨꯡꯉꯥꯏꯇꯦꯕ ꯑꯗꯨꯒꯤꯅꯤꯗ ꯑꯣ ꯑꯗꯣ ꯉꯁꯤꯗꯤ ꯀ꯭ꯔꯤ ꯏꯟꯁꯥꯡ ꯑꯗꯤ
ꯀꯨꯟ ꯂꯩꯔꯁꯨ ꯀꯩꯁꯨ ꯀꯥꯏꯗꯦ ꯑꯁꯤ
ꯑꯦ ꯃꯣꯔꯅꯤꯡꯗ ꯉꯁꯥꯏ ꯀꯔꯤ ꯏꯟꯁꯥꯡ ꯆꯥꯕ꯭ꯔꯥ
ꯃꯅꯗꯀꯣ ꯑꯣꯁ ꯆꯥꯏ
ꯁꯦꯝꯦꯡꯕ꯭ꯔꯣ
ꯍꯣꯏ
ꯃꯔ ꯃꯅꯤ ꯀꯔꯤꯔ ꯑ ꯑꯁꯤ ꯅꯪ ꯑꯣꯛꯁꯥ ꯆꯥꯏ ꯍꯥꯏꯔꯒ ꯑꯩ ꯋꯥꯔꯤ ꯑꯃ ꯅꯤꯡꯁꯤꯡꯕ ꯑꯗꯨꯒꯤꯅꯤꯟ ꯁꯥ ꯆꯥꯏ ꯍꯥꯏꯔꯒ ꯀꯟ ꯅꯣꯛꯂꯛꯄꯗ ꯃꯥꯒꯤ ꯌꯥꯗ ꯍꯪꯒꯥꯝꯒꯤ ꯃꯥ ꯃꯇꯨꯡꯨꯝ ꯄꯥꯛꯂꯒ ꯂꯩ ꯍꯥꯏꯕꯗꯨ
ꯑꯣ
ꯑꯗꯨꯒꯤ ꯋꯥꯔꯤꯗꯣ ꯅꯤꯡꯁꯤꯡꯕꯅꯤꯗ
ꯑꯁ ꯑꯗꯨ ꯅꯤꯡꯁꯤꯡꯕꯗ ꯌꯥꯝ ꯅꯣꯡꯅꯤꯡꯕ ꯖꯥꯠꯅꯤꯀꯣ
ꯍꯣꯏ ꯅꯪ ꯉꯣꯡꯉꯅꯦ ꯐꯔꯅꯦ
ꯑꯣ ꯀꯥꯏꯇ
ꯍꯤꯕ꯭ꯔꯒ ꯂꯩꯌꯦꯦ ꯐꯃꯨꯡꯗ ꯐꯣꯟ ꯇꯧꯔꯒ ꯑꯗꯨꯝ ꯐ
ꯐꯥꯏꯅꯦ ꯑꯗꯨꯗꯦꯟꯅ ꯊꯕꯛꯅꯤꯅꯦ
ꯍꯣꯏ ꯇꯨꯝꯕ ꯍꯥꯏꯕꯁꯤꯗꯤ ꯅꯨꯡꯉꯥꯏ ꯑꯃ ꯇꯨꯝꯄꯥꯛꯅꯤ
ꯎꯝ
ꯎꯝ
ꯀꯔꯤ ꯁꯤ ꯑꯦꯁ ꯀꯣꯂꯦꯖ ꯀꯥꯔꯤꯔꯣ ꯊꯕꯛ ꯇꯧꯔꯤꯔ ꯑꯥ
ꯒ꯭ꯔꯦꯖꯨꯑꯦꯁꯟ ꯂꯣꯏꯔꯛꯇ꯭ꯔꯦ ꯊꯕꯛꯁꯨ ꯇꯧꯗꯦ ꯑꯗꯨꯝ ꯂꯩꯌꯨꯅꯦ
ꯑꯣ ꯐꯗꯗꯣꯁꯣ
ꯍꯣꯝ ꯃꯤꯅꯤꯁꯇꯔ ꯑꯣꯏꯔꯒ ꯂꯩꯕꯅꯦ ꯍꯣꯝ ꯒꯥꯔꯗꯅ ꯍꯣꯝ ꯃꯤꯅꯤꯁꯇꯔꯅ ꯑꯗꯨꯝ ꯇꯧꯔꯒꯂ ꯏꯅꯦ ꯑꯩꯣꯏꯗꯤꯦ
ꯑꯦꯄꯣꯏꯟꯃꯦꯟ ꯐꯪ ꯐ꯭ꯔꯔꯕꯣ
ꯍꯪꯈ꯭ꯔꯦ ꯇꯣꯂꯣꯞ ꯆꯥꯗꯕꯤ ꯑꯣ ꯃꯤꯅꯤꯁꯇꯔꯗ ꯑꯗꯨꯝ ꯇꯧꯔ ꯂꯩꯈ꯭ꯔꯦ
ꯐꯥꯏꯟ ꯑꯗꯨ ꯑꯗꯨꯗꯤ ꯆꯂꯣ ꯆꯥꯗ꯭ꯔ ꯁ ꯆ ꯆ ꯆꯥꯅꯤꯡꯉ ꯂꯩꯦꯔꯤꯅ
ꯈꯪꯂꯦꯗ ꯑꯗꯨ ꯄꯩꯁꯥꯗꯨꯁꯨ ꯌꯥꯝ ꯗꯔꯀꯥꯔ ꯑꯣꯏꯅꯦ
ꯎꯝ ꯌꯨꯝ ꯌꯨꯝꯗꯤ ꯄꯥꯟꯗ꯭ꯔꯦꯀꯣ
ꯀꯔꯤ ꯌꯨꯝ ꯄꯥꯝꯅ ꯌꯥꯝ ꯑꯉꯥꯡ ꯑꯣꯏꯔꯤ
ꯅꯪ ꯑꯣꯏꯔ ꯃꯥꯟꯗꯦꯗ
ꯀꯔꯤ ꯌꯨꯝ ꯄꯥꯕꯅꯣ ꯍꯦ ꯁꯥꯥꯕꯤ ꯐꯥꯔꯛꯄꯗ ꯉꯥꯏꯔꯦ ꯌꯨꯝ ꯄꯥꯟꯕꯃꯤꯒꯤ ꯋꯥꯗꯤ ꯑꯥꯗ ꯋꯥꯠꯂꯤ
ꯎꯝ ꯍꯣꯏ ꯌꯨꯝ ꯌꯨꯝꯁꯨ ꯃꯇꯝ ꯃꯇꯝ ꯃꯇꯝ ꯎꯝ ꯂꯀꯗꯣ ꯃꯥꯂꯦ ꯅꯪꯒꯦ ꯃ ꯃꯇꯝꯝꯁꯨꯣ
ꯍꯣꯏ ꯃꯇꯝꯕꯨꯗꯤ ꯂꯥꯛꯀꯅꯤ ꯅꯣꯡꯃ ꯁꯣꯏꯗꯅ ꯑꯗꯨꯕꯨ ꯍꯧꯖꯤꯛꯀꯤꯗꯤ ꯉꯟꯗꯦ ꯍꯥꯏꯕꯅꯤꯗ ꯅꯣꯡ ꯃꯥ ꯅꯣꯡꯃ ꯅꯠꯇ꯭ꯔꯗꯤ ꯆꯞꯅꯅ ꯂꯥꯛꯅꯤꯕ ꯁꯤꯒꯨꯝꯕꯁꯦ ꯃꯤ ꯂꯨꯁꯥꯕꯤ ꯂꯣꯏꯅ ꯊꯦꯡꯅꯒꯗꯕ ꯃꯇꯝꯅꯤꯅꯦꯕ ꯑꯗꯨꯗꯤ ꯁꯥꯏꯕꯕꯣꯡ ꯉꯥꯅꯤ ꯕꯥ ꯊꯦꯡꯕ ꯈꯥꯛꯇꯅꯤꯗꯅ
ꯍ ꯍꯧꯖꯤꯁꯨ ꯌꯨꯝ ꯄꯥꯒꯦ ꯍꯥꯏꯁꯦ ꯄꯥꯝꯕ ꯌꯥꯕ ꯃꯇꯝ ꯑꯣꯏꯔꯦꯗ
ꯍꯣꯏ ꯄꯥꯅꯤꯡꯗꯦ ꯍꯣꯏꯗ ꯆꯥꯕꯤ ꯇꯧꯅꯤꯡꯉꯥꯏ ꯃꯇꯝ ꯌꯥꯝ ꯋꯥ ꯅꯨꯡꯉꯥꯏꯕ ꯍꯧꯗ꯭ꯔꯤ
ꯌꯥꯝ ꯅꯨꯡꯉꯥꯏꯅ ꯂꯩꯈꯤꯒꯗꯕ ꯃꯄꯥꯟꯗ ꯑꯥꯎꯠꯁꯥꯏꯠꯇ ꯀꯣꯏꯕ ꯆꯠꯂꯕ ꯑꯗꯨ ꯇꯧꯕꯒꯤ ꯃꯇꯝ ꯌꯥꯝ ꯂꯩꯔꯤ ꯌꯨꯝ ꯄꯥꯟꯕꯒꯤ ꯋꯥꯠꯂꯤꯍ
ꯌꯧꯟ ꯄꯂꯒꯁꯨ ꯆꯥꯄ ꯌꯥꯏꯅ
ꯅꯧ ꯂꯩꯁꯥꯕꯤ ꯑꯣꯏꯕ ꯃꯇꯝꯗꯗꯤ ꯑꯗꯨꯝ ꯆꯠꯅꯤꯡꯕꯗ ꯆꯠꯄ ꯌꯥꯏ ꯌꯨꯝ ꯄꯥꯜꯂꯗꯤ ꯀꯔꯤꯔꯥ ꯃꯤꯒꯤ ꯌꯨꯝꯗ ꯌꯨꯝ ꯄꯥꯜꯂꯛꯑꯒ ꯑꯩꯈꯣꯏ ꯈꯨꯁꯤ ꯐꯁꯤ ꯑꯩꯈꯣꯏ ꯇꯧꯕ ꯌꯥꯗꯦ ꯑ ꯀꯟꯇ꯭ꯔꯣ ꯑꯃꯗ ꯂꯩꯈ꯭ꯔꯅꯦꯕ ꯌꯨꯝ ꯄꯥꯜꯗꯝ
ꯅꯪ ꯅꯨꯄꯥ ꯑꯐꯕ ꯅꯨꯄꯥ ꯂꯧꯗꯤ ꯑꯐꯕ ꯅꯨꯄꯥꯗ ꯄꯥꯜꯂꯗꯤ
ꯑꯗꯨ ꯑꯗꯨꯝ ꯌꯥꯏꯌꯦ ꯀꯩꯅꯣ
ꯅꯨꯄꯥ ꯈꯛꯇꯒ ꯂꯩꯃꯤꯟꯅꯕ ꯅꯠꯇꯦ ꯅꯨꯄꯥ ꯍꯣꯏ ꯅꯨꯄꯥ ꯈꯣꯏ ꯐꯦꯃꯤꯂꯤ ꯒ ꯂꯩꯃꯤꯟꯅ ꯅꯨꯄꯥ ꯈꯣꯏ ꯅꯨꯄꯥ ꯈꯛꯇꯒ ꯂꯩꯃꯤꯟꯅꯗꯣꯏꯅ ꯑꯗꯨꯝ ꯌꯨꯝ ꯄꯥꯜꯂꯗꯤ ꯅꯨꯄꯥꯅ ꯐꯔꯒ ꯃꯃꯥ ꯃꯄꯥꯅ ꯀꯔꯤ ꯀꯔꯤꯅꯣ ꯅꯥꯀꯟꯗ ꯊꯞ ꯇꯕ ꯍꯈꯔꯣꯏꯒꯨꯝꯕ ꯉꯥꯡꯉꯗꯤ ꯀꯔꯤ ꯇꯧꯅꯤ ꯃꯎꯁꯨ ꯈꯅꯕꯤ ꯌꯥꯗꯦ ꯎꯝ ꯃꯥꯎ ꯑꯣꯏꯔꯒ ꯀꯣꯏꯒ ꯍꯥꯏꯕ
ꯣ ꯅ ꯅ ꯅꯪ ꯅꯪꯅꯨꯄꯥꯒ ꯊꯃꯣꯏꯗ ꯃꯅꯔꯗꯤ ꯌꯥꯔꯦ
ꯑꯩꯒ ꯑꯩꯒ ꯑꯩꯒ ꯅꯨꯄꯥꯒ ꯊꯝꯃꯣꯏ ꯆꯞ ꯃꯥꯟꯅꯔꯒ ꯃꯣꯏ ꯐꯦꯃꯤꯂꯤꯁꯤꯡ ꯎꯝꯅꯦ ꯑꯣꯏꯗꯕꯅꯦ ꯌꯨꯝ ꯄꯥꯜꯂꯒ ꯀꯣꯏꯕ ꯆꯠꯀꯦ ꯍꯥꯏꯕ ꯅꯨꯄꯤꯁꯤꯡꯗꯤ ꯂꯛꯂꯥꯕꯒꯤ ꯋꯥꯈꯜ ꯂꯩꯅꯦ
ꯑ ꯑ
ꯗꯤ ꯑꯗꯨꯃꯥꯏꯅ ꯇꯧꯔꯣꯏ ꯀꯣꯏꯅꯤꯡꯉꯁꯨ ꯂꯩꯁꯥꯕꯤ ꯇꯇ ꯀꯣꯏꯒꯗꯕ ꯌꯨꯝ ꯄꯥꯜꯂꯗꯤ ꯌꯨꯝ ꯄꯥꯟꯕꯒꯤ ꯂꯤꯆꯠ ꯐꯖꯅ ꯇꯧꯒꯗꯕꯅꯤ ꯌꯨꯝ ꯄꯥꯜꯂꯒ ꯂꯩꯁꯥꯕꯤꯒꯤ ꯇꯥꯏꯞꯇ ꯀꯣꯏꯕ ꯆꯠꯄ ꯇꯧꯋꯦ ꯍꯥꯏꯕꯗꯤ ꯑꯣꯏꯔꯦ
ꯎꯝ ꯑꯗꯨꯗꯤ ꯀꯣꯏ ꯊꯔꯣ
ꯀꯣꯏꯊꯥꯒꯅꯤ ꯅꯪ ꯍꯥꯏꯗ꯭ꯔꯁꯨ ꯃꯇꯝ ꯂꯥꯛꯄ ꯉꯥꯏꯔꯤꯅꯤ
ꯇꯧꯔꯣ ꯇꯧꯅꯤꯡ ꯇꯧꯅꯤꯡꯕ ꯇꯧꯔꯣꯀꯣ
ꯑ ꯍꯣ ꯅꯪ ꯃꯅꯤꯄꯨꯔꯤ ꯃꯅꯤꯄꯨꯔꯤꯒꯤ ꯃꯩꯇꯩꯂꯣꯟꯁꯦ ꯄꯥꯛ ꯍꯩꯇꯕ꯭ꯔꯣ ꯑꯗꯨꯝ ꯍꯩꯕ꯭ꯔꯥ ꯍꯩꯇꯕ꯭ꯔꯥ ꯌꯥꯝ ꯍꯩꯇꯕ ꯃꯥꯜꯂꯦꯀꯣ ꯑꯗꯨꯝ ꯇꯥꯕꯗ ꯈꯪꯉꯤꯕ ꯈꯔꯗꯤ ꯁꯣꯟꯕ ꯃꯥꯜꯂꯦ ꯍꯥꯏꯕꯗꯤ ꯑꯩꯈꯣꯏ ꯑꯩꯈꯣꯏꯒꯤ ꯂꯣꯟ ꯅꯠ ꯅꯠꯇꯕꯅꯤꯅꯀꯣ ꯑꯗꯨꯅꯦ ꯑꯩꯈꯣꯏꯒꯤ ꯏꯃꯥꯒꯤ ꯂꯣꯟ ꯅꯠꯇꯕꯅꯤꯅ ꯋꯥꯗꯤ ꯋꯥꯕ ꯃꯣꯏ ꯑꯩꯒꯤ ꯂꯣꯟꯁꯦ ꯃꯣꯏꯅ ꯉꯥꯡꯕꯨꯗꯤꯒꯦꯟ ꯇꯥꯕ ꯑꯩꯈꯣꯏꯅ ꯉꯥꯡꯊꯣꯛꯄꯗꯤ ꯍꯩꯇꯕꯀꯣ ꯑꯗꯨꯒꯤꯅꯤꯗ
ꯍꯣꯏꯗ ꯑꯩꯈꯣꯏꯗꯤ ꯀꯗꯥꯏꯗꯅꯤ ꯂꯣꯟꯁꯦ ꯑꯩꯈꯣꯏ ꯂꯣꯟ ꯉꯥꯡꯊꯄ ꯍꯥꯏꯕꯁꯤ ꯌꯥꯝ ꯍꯥꯏꯕꯅꯤꯗ
ꯍꯣꯏ ꯁꯤꯐꯥꯎ ꯉꯥꯡꯅ ꯉꯒꯤ ꯇꯥꯔꯤꯁꯦ ꯌꯥꯝ ꯍꯩꯔꯕꯅꯦꯀꯣ ꯑꯩꯈꯣꯏꯁꯦ ꯁꯦꯡꯕ ꯍꯥꯏꯕꯗꯀꯣ
ꯍ ꯍꯅꯦ
ꯎꯝ ꯅꯣꯡ ꯆꯨꯕ꯭ꯔꯥ ꯅꯣꯏ ꯃꯐꯝꯗꯨꯁꯨ
ꯅꯣꯡ ꯁꯨꯗꯤꯗ
ꯑꯣ ꯅꯣꯡꯗꯤ ꯃꯪꯕ꯭ꯔꯥ
ꯎꯝ ꯉꯁꯥꯏꯗꯤ ꯆꯨꯏꯦ ꯑꯗꯣ ꯍꯧꯖꯤꯛꯇꯤ ꯆꯨꯗ꯭ꯔꯦ ꯑꯩꯈꯣꯏ ꯆꯤꯡꯗꯗꯤ ꯅꯣꯡ ꯀꯤ ꯇ ꯑꯗꯨ ꯎꯝ ꯂꯦꯟꯁ꯭ꯂꯥꯏꯠꯁꯨ ꯌꯥꯝ ꯊꯣꯛꯑꯦ
ꯑꯥ
ꯅꯣꯏ ꯇꯝꯄꯥꯛꯇꯨꯗꯤ ꯅꯣꯡ ꯆꯨꯗꯕ꯭ꯔꯣ
ꯑ ꯉꯁꯥꯏꯗꯣ ꯈꯔ ꯆꯨꯑꯦ ꯑꯗꯨꯒ ꯅꯣꯡꯗꯤ ꯃꯪꯂꯤ ꯃꯪꯂꯤ ꯇꯥꯎꯧꯕ ꯑꯗꯨ ꯅꯣꯡꯗꯨ ꯆꯨꯗꯕ ꯑꯗꯨꯒꯤ ꯁꯥ ꯅꯣꯡ ꯆꯨꯔꯨꯁꯨ ꯅꯣꯡ ꯋꯥꯡꯅꯨꯁꯨ ꯌꯥꯝ ꯁꯥꯏꯕ ꯁꯤꯗꯗꯤ ꯀꯔꯤ ꯀꯔꯤ ꯔꯥ ꯅꯣꯡ ꯆꯨꯔꯁꯨꯀꯣ ꯂꯣꯏꯅ ꯆꯨꯔꯦ ꯂꯩꯀꯥꯏ ꯂꯩꯀꯥꯏꯗ ꯑꯗꯨꯝ ꯆꯨꯕꯗꯣ ꯑꯗꯨꯒꯨꯝꯕ ꯇꯧꯋꯦ ꯉꯔꯥꯡꯗꯨꯅ ꯑꯥ ꯃꯟꯇ꯭ꯔꯤ ꯄꯨꯈ꯭ꯔꯤꯔꯣꯝꯗ ꯁꯥꯏꯠꯇ ꯆꯨꯏ ꯑꯗꯣꯝ ꯁꯤ ꯅꯈꯣꯏꯔꯣꯝꯗ ꯆꯨꯏ ꯕꯖꯥꯔꯗꯗꯤ ꯆꯨꯔꯤ ꯍꯥꯏꯌꯦ ꯑꯗꯨ ꯃꯦꯟ ꯇꯥꯔ ꯁꯤ ꯅꯣꯡꯁꯦ
ꯏꯁꯤꯡ ꯈꯔꯞ ꯍꯦꯟꯅꯄꯥꯕ ꯂꯩꯀꯥꯏꯗ ꯁꯣꯅ ꯁꯄ꯭ꯂꯥꯏ ꯄꯤꯕ ꯆꯠꯅꯦ ꯑꯗꯨꯗꯤ
ꯅꯪ ꯂꯤꯅꯥ ꯈꯣꯏꯗꯤ ꯅꯣꯡ ꯅꯣꯡꯒꯤ ꯏꯁꯤꯡꯒ ꯆꯥꯔꯤꯗ ꯔꯦꯟ ꯋꯥꯇꯔꯒ ꯑꯗꯨꯝ ꯆꯥꯔꯤꯗ ꯑꯗꯨꯝ ꯁꯄ꯭ꯂꯥꯏꯒꯤ ꯏꯁꯤꯡ ꯑꯗꯨꯝ ꯂꯥꯄ ꯀꯣ ꯅꯣꯡꯒꯤ ꯑꯁ ꯍꯧꯖꯤꯛ ꯁꯤ ꯅꯣꯡꯒꯤ ꯏꯁꯤꯡꯁꯤ ꯆꯥꯕ ꯌꯥꯔꯣ ꯌꯥꯏ ꯃꯣꯠꯀꯅꯤ
ꯎꯝ
ꯍꯥꯏꯕꯗꯤ ꯑꯥ ꯆꯤꯡꯗꯗꯤ ꯅꯨꯡꯇꯤꯒꯤ ꯆꯨꯕꯅꯤꯅ ꯏꯁꯤꯡꯗꯣ ꯁꯦꯡꯂꯝꯒꯅꯤ ꯏꯟꯐꯥꯜꯗꯗꯤ ꯎꯝ ꯇꯤꯒꯤ ꯆꯨꯗꯦ ꯃꯤꯅ ꯃꯤꯅ ꯃꯩ ꯊꯥꯕ ꯃꯣꯠꯄ ꯑꯗꯨꯨꯝꯕ ꯑꯗꯨꯒꯝꯕꯗꯣ ꯑꯗꯨꯒꯤ ꯃꯣꯏ ꯀ ꯕꯦꯄꯣꯔꯗꯨꯒ ꯑꯗꯨꯝ ꯅꯣꯡ ꯑꯃꯨꯛ ꯃꯣꯠꯄꯗꯣ ꯑꯃꯨꯛ ꯇꯥꯕꯅꯦꯕ
ꯎꯝ ꯑꯩꯈꯣꯏ ꯆꯤꯡꯗꯗꯤ ꯅꯣꯡ ꯇꯥꯕꯒꯤ ꯏꯁꯤꯡ ꯑꯗꯨꯝ ꯆꯥꯏꯗ
ꯍꯣꯏ ꯔꯦꯟ ꯋꯥꯇꯔ ꯍꯥꯔꯚꯦꯁꯇꯤꯡ ꯀꯣ ꯑꯗꯨꯒꯕ ꯑꯩꯈꯣꯏ ꯆꯤꯡꯅꯤꯈꯣꯏ ꯆꯤꯡꯒꯤ ꯅꯣꯡꯗꯨꯅ ꯍꯥꯎꯔꯝꯒꯅꯤ ꯏꯝꯐꯥꯜꯒꯤ ꯅꯗꯨ ꯅꯣꯡꯗꯨꯒꯤ ꯍꯦꯟꯅ
ꯎ
ꯑꯦ ꯈꯗ꯭ꯔꯦ ꯑꯗꯨꯗꯤ ꯐꯥꯔꯦꯀꯣ
ꯑꯗꯨꯝ ꯁꯥꯑꯣ ꯇꯥꯕ꯭ꯔꯣ